ꯍꯜꯂꯣ ꯇꯥꯕ꯭ꯔꯣ ꯏꯇꯥꯎ
ꯀꯩꯅꯣ ꯇꯥꯗꯕ ꯀꯨꯏꯔꯦꯍꯦ ꯈꯣꯟꯖꯦꯜꯁꯦ ꯑꯩꯗꯤ ꯀꯅꯥꯕꯨ ꯃꯥꯜꯂꯨꯔꯦ ꯑꯩꯗꯤꯀꯣ ꯇꯧꯔꯛꯏꯁꯦ ꯀꯅꯥꯅꯣ ꯈꯜꯂꯨꯔꯤꯃꯤꯅꯦꯍꯦ
ꯍꯣꯏꯅꯦ ꯍꯣꯏꯅꯦ ꯏꯇꯥꯎꯁꯨ ꯈꯟ ꯈꯟꯐꯝꯁꯨ ꯊꯣꯛꯏꯅꯦ ꯢꯇꯥꯎ ꯍꯣꯏꯅ ꯏꯇꯥꯎꯅꯁꯨ ꯐꯣꯟ ꯊꯕꯛ ꯁꯤꯟꯕꯅꯤꯅ ꯐꯣꯟꯁꯨ ꯇꯧꯕꯤꯔꯛꯇꯦ ꯑꯗꯨꯅ ꯀꯣꯛ ꯅꯤꯡꯁꯤꯡꯉꯛꯇꯅ ꯇꯧꯔꯛꯏꯅꯤꯅꯦ ꯏꯇꯥꯎ
ꯇꯧꯔꯤꯁꯤ
ꯏꯇꯥꯎꯕꯨ ꯀꯃꯥꯏ ꯀꯃꯥꯏ ꯂꯩꯔꯤꯒꯦ ꯍꯧꯖꯤꯛꯄꯣ
ꯑꯏꯪ ꯑꯁꯥ ꯑꯣꯟꯅꯔꯛꯄꯩꯔꯥ ꯈꯪꯗꯦꯅꯦ ꯏꯁꯥꯁꯦ ꯅꯥꯏꯑꯦ ꯍꯥꯏꯗꯣꯏꯔꯥ ꯅꯥꯗꯦ ꯍꯥꯏꯗꯣꯏꯔꯥ ꯄꯥꯪꯂꯩ ꯂꯩ ꯍꯥꯏꯇꯥꯔꯦ ꯏꯇꯥꯎꯗꯤ ꯀꯔꯝ ꯀꯔꯝ ꯄꯥꯜꯂꯤꯒꯦ
ꯏꯇꯥꯎ ꯑꯩꯁꯨ ꯑꯗꯨꯝ ꯂꯩꯔꯤ ꯍꯥꯏ ꯇꯥꯔꯦ ꯍꯧꯖꯤꯛꯁꯤ ꯀꯩꯅꯣ ꯑꯗꯨꯝ ꯂꯩꯔꯤ ꯍꯥꯏ ꯇꯥꯔꯦ ꯏꯃꯨꯡꯒꯤ ꯑꯗꯨꯝ ꯉꯝꯅꯕ ꯍꯥꯏ ꯇꯥꯔꯦ ꯏꯇꯥꯎ ꯑꯉꯥꯡꯁꯤꯡꯁꯨ ꯂꯩꯔꯕꯅꯤꯅꯥ ꯑꯩꯈꯣꯏ ꯏꯇꯥꯎ ꯑꯉꯥꯡꯁꯤꯡꯕꯨ ꯑꯗꯨꯝ ꯁꯦꯟꯅꯔꯒ ꯍꯥꯏ ꯇꯥꯔꯦ ꯑꯗꯨꯝ ꯂꯩꯔꯤ ꯍꯥꯏ ꯇꯥꯔꯦ ꯏꯇꯥꯎ ꯑꯗꯨ ꯏꯇꯥꯎꯕꯨ ꯀꯔꯤ ꯃꯊꯦꯜ ꯆꯥꯔꯒꯦ ꯉꯁꯤꯁꯤꯕꯣ
ꯁꯣꯏꯕꯨꯝ ꯀꯥꯡꯁꯣꯏ
ꯑꯣ
ꯀꯥꯡꯁꯣꯏ ꯁꯥꯒꯠꯂꯛꯄꯅꯤꯅꯀꯣ ꯍꯥꯏꯗꯤ ꯊꯥꯎ ꯊꯨꯝꯁꯤ ꯀꯥ ꯍꯟꯊ꯭ꯗꯔꯗꯤ ꯌꯥꯗꯦ ꯀꯥꯡꯁꯣꯏ ꯑꯃꯅꯦ ꯑꯗꯒꯤ ꯀꯥꯡꯍꯧ ꯑꯃꯥꯒ ꯍꯦꯛꯇ
ꯃꯥꯟꯅꯤ ꯑꯍꯥꯎ ꯑꯍꯥꯎ ꯉꯥꯛꯇꯅꯤ
ꯍꯧꯇꯕ ꯅꯣꯡꯃꯒꯤ ꯆꯥꯗ ꯌꯥꯗꯕ ꯍꯥꯏꯗꯨꯅꯤ
ꯃꯥꯟꯅꯤ ꯃꯥꯟꯅꯤ ꯏꯇꯥꯎ
ꯏꯇꯥꯎꯗꯤ ꯀꯔꯤ ꯑꯣꯏꯅ ꯎꯅꯕꯤꯔꯒꯦ ꯍꯧꯖꯤꯛꯁꯤꯕꯨ
ꯏꯇꯥꯎ ꯑꯩꯈꯣꯏꯁꯨ ꯉꯁꯤꯗꯤ ꯑꯩꯈꯣꯏꯒꯤ ꯅꯥꯍꯟꯈꯩ ꯆꯥꯗꯕ ꯏꯟꯁꯥꯡ ꯑꯍꯥꯎꯕ ꯑꯃ ꯉꯁꯤꯗꯤ ꯁꯦꯕꯣꯠꯇꯣ ꯐꯖꯅ ꯏꯔꯣꯜꯂꯦ ꯑꯗꯨꯒ ꯉꯥ ꯑꯃ ꯇꯥꯎꯔꯒ ꯆꯥꯔꯦ ꯉꯁꯤꯗꯤ ꯏꯇꯥꯎ
ꯀꯩꯅꯣ ꯁꯦꯕꯣꯠ ꯁꯦ ꯌꯥꯝ ꯑꯥꯟ ꯑꯣꯞ ꯗ ꯁꯦꯕꯣꯠꯁꯦ ꯀꯩꯅꯣ ꯌꯥꯝ ꯃꯒꯨꯟ ꯂꯩꯒꯔ꯭ ꯖꯥꯠꯅꯤ ꯀꯩꯅꯣ
ꯃꯥꯅꯦ ꯃꯥꯅꯦ ꯁꯦꯕꯣꯁꯦ ꯑꯩꯈꯣꯏꯒꯤ ꯍꯧꯖꯤꯛ ꯃꯇꯝꯁꯨ ꯑꯣꯏꯔꯕꯔꯕꯅꯤꯅꯀꯣ ꯀ ꯍꯥꯏꯇꯥꯔꯦ
ꯁꯦꯕꯣꯠ ꯁꯦꯕꯣꯠ ꯑꯉꯥꯡꯒꯤꯗꯤ ꯈꯪꯗ꯭ꯔꯦ ꯍꯥꯏꯗꯤ ꯑꯉꯥꯡꯁꯦ ꯌꯥꯝ ꯄꯥꯝꯗꯦꯕ ꯁꯦꯕꯣꯠꯁꯤꯗꯤ ꯁꯦꯕꯣꯠ ꯏꯔꯣꯝꯕ ꯍꯥꯏꯔꯒꯗꯤ ꯂꯣꯏꯔꯦ ꯀꯩꯅꯣ
ꯄꯥꯝꯃꯦ ꯑꯩꯁꯨ ꯏꯇꯥꯎ ꯑꯗꯨꯒ ꯊꯕꯤ ꯑꯃ ꯆꯝꯈꯨꯠ ꯐꯨꯠꯄ ꯑꯗꯨꯒ ꯇꯧꯔꯒ ꯉꯥ ꯑꯃ ꯑꯉꯥꯡꯁꯤꯡꯒꯤ ꯆꯥꯅꯕꯅꯦ ꯉꯥ ꯑꯃ ꯇꯥꯎꯔꯦ ꯑꯗꯨꯒ ꯇꯧꯔꯒ ꯆꯥꯕꯅꯤ ꯏꯇꯥꯎ
ꯅꯪ ꯍꯛꯆꯥꯡ ꯅꯥꯏ ꯍꯥꯏꯗꯨꯕꯨ ꯀꯃꯥꯏꯅ ꯇꯧꯔꯒꯦ ꯍꯛꯆꯥꯡ ꯐꯔꯕꯣ
ꯏꯇꯥꯎ ꯑꯗꯨꯅꯤ ꯍꯛꯆꯥꯡꯁꯤ ꯍꯧꯖꯤꯛꯄꯨꯗꯤ ꯈꯤꯇꯪ ꯐꯔꯦ ꯏꯇꯥꯎ ꯑꯗꯨꯅꯅꯤ ꯏꯇꯥꯎꯗ ꯑꯃꯨꯛ ꯐꯣꯟ ꯇꯧꯔꯛꯏꯁꯦ ꯑꯗꯨ ꯑꯁ ꯏꯇꯥꯎ ꯌꯨꯝꯒꯤꯁꯤ ꯈꯤꯇꯪ ꯍꯥꯏꯕꯗꯤ ꯑꯃꯨꯛ ꯅꯨꯡꯉꯥꯏꯇꯕ ꯍꯥꯏ ꯇꯔꯦ ꯏꯇꯥꯎ ꯏꯇꯥꯎ ꯑꯩꯒꯤ ꯑꯥ ꯏꯆꯥ ꯅꯨꯨꯄꯤꯗꯨ ꯍꯥꯏꯇꯥꯔꯦ ꯇꯣꯝꯕꯤꯗꯨ ꯃꯥꯁꯤ ꯃꯁꯥ ꯑꯈꯣꯏ ꯑꯏꯪ ꯑꯁꯥ ꯑꯣꯉꯛꯄꯒꯤ ꯃꯁꯥ ꯑꯄꯤ ꯄꯤꯄꯤꯠ ꯅꯥꯕꯤꯗ ꯇꯧꯋꯦꯕꯀꯣ ꯏꯇꯥꯎ ꯍꯅꯃꯛꯁꯦ ꯑꯗꯨ ꯇꯧꯔꯒ ꯃꯥꯁꯤ ꯍꯤꯗꯥꯛ ꯂꯥꯡꯊꯛ ꯆꯥꯔꯒ ꯌꯦꯡꯉꯔꯒ ꯍꯥꯏꯇꯥꯔꯦ ꯑ ꯑꯅꯥ ꯑꯅꯥ ꯂꯥꯏꯌꯦꯡꯁꯪꯗ ꯆꯠꯂꯨꯔꯦ ꯅꯣꯡꯃ ꯑꯗꯣ ꯌꯦꯡꯉ ꯍꯤꯗꯥꯛ ꯂꯥꯡꯊꯛ ꯐꯖꯅ ꯄꯤꯖꯔꯒ ꯍꯧꯖꯤꯛ ꯐꯖꯅ ꯁꯦꯟꯅꯔ ꯂꯩꯔꯦ ꯏꯇꯥꯎ ꯐꯕꯗꯤ ꯐꯅꯤꯗ
ꯍꯥꯡꯕ ꯌꯥꯗꯦ ꯑꯉꯥꯡ ꯅꯍꯟꯕ ꯌꯥꯗꯦ ꯏꯇꯥꯎ ꯑꯩꯅ ꯏꯇꯥꯎ ꯎꯗ꯭ꯔꯤꯁꯦ ꯏꯇꯥꯎ ꯂꯨꯍꯣꯡꯡꯂꯕ ꯃꯇꯨꯡ
ꯎꯝ
ꯇꯨꯡ ꯑꯥꯍꯥꯟꯕ ꯆꯥꯗꯣ ꯑꯗꯨ ꯍꯦꯛ ꯎꯅ ꯗꯨꯗꯤ ꯑꯩ ꯏꯇꯥꯎꯒꯤ ꯁꯛ ꯑꯃ
ꯃꯥꯅꯦ ꯃꯥꯅꯤ ꯏꯇꯧ ꯎꯝ
ꯑꯉꯥꯡꯅ ꯍꯟꯕ ꯌꯥꯗꯦ
ꯇꯥꯎ ꯑꯗꯨꯅꯤ ꯑꯉꯥꯡ ꯑꯉꯥꯡ ꯏꯆꯥꯅꯨꯄꯥ ꯑꯍꯟꯗꯨꯕꯨꯗꯤ ꯏꯇꯥꯎ ꯃꯁꯛ ꯈꯪꯉꯝꯃꯅꯤ ꯏꯥꯎꯅꯁꯨ ꯑꯗꯨꯝ
ꯈꯪꯉꯦ ꯈꯪꯉꯦ ꯑꯗꯨ ꯃꯁꯛ ꯃꯟꯅ ꯈꯪꯉꯤ
ꯀꯩꯅꯣ ꯇꯧꯕꯅꯤꯅꯀꯣ ꯃꯥꯁꯤ ꯑꯉꯥꯡꯁꯨ ꯑꯣꯏꯝꯅꯤꯅ ꯆꯍꯤꯁꯨ ꯑꯍꯨꯝꯗ ꯐꯥꯕꯗ ꯉꯥꯏꯔꯦꯕ ꯍꯟꯗꯛꯁꯦ ꯍꯥꯏꯗꯤ ꯃꯅꯥ ꯍꯨꯛꯄ ꯀꯨꯏꯗꯔꯦꯕ ꯑꯗꯨꯅ ꯀꯩꯅꯣ ꯇꯧꯔ ꯃꯥꯁꯤ ꯑꯏꯪ ꯑꯁꯥ ꯑꯣꯂꯛꯄꯒꯤ ꯎꯝ
ꯋꯥꯔꯤ ꯁꯥꯟꯅꯅꯕ ꯇꯧꯍꯜꯂꯣ ꯄꯥꯏꯍꯜꯂꯛꯑꯣ
ꯃꯥ ꯄꯥꯏꯍꯜꯂꯛꯀꯦ ꯄꯥꯏꯍꯜꯂꯛꯀꯦ ꯎꯝ ꯍꯌꯦꯡ ꯅꯣꯡꯃ ꯏꯇꯥꯎ ꯊꯕꯛ ꯍꯥꯡ ꯀꯥꯟꯅ ꯀꯣꯛ ꯇꯧꯔ ꯄ ꯍꯜꯂꯛꯀꯦꯗꯣ ꯑꯗꯒꯤ
ꯑꯉꯥꯡ ꯑꯉꯥꯡ ꯃꯈꯩꯗ ꯋꯥꯔꯤ ꯁꯥꯟꯅꯗꯕ ꯀꯨꯏꯔꯦꯕ ꯁꯥꯛ ꯁꯨꯗꯕ ꯀꯨꯏꯔꯦ ꯑꯍꯟꯗꯨꯕꯨꯗꯤ ꯑꯩ ꯁꯛ ꯈꯡꯉꯝꯒꯅꯤ ꯑꯇꯣꯝꯕꯤꯗꯨꯗ ꯑꯩ ꯑꯩ ꯁꯛ ꯈꯪꯉꯝꯃꯣꯏꯕ
ꯃꯥꯅꯤ ꯃꯥꯅꯤ ꯑꯍꯟꯗꯨꯁꯨ ꯎꯝ
ꯑꯍꯟꯗꯨꯗꯤ ꯁꯛ ꯎꯟꯅꯒꯔꯕꯅꯦꯕ
ꯃꯥꯅꯦ ꯃꯥꯅꯦ
ꯁꯥꯅꯩꯗꯨꯅꯦ ꯑꯉꯥꯡꯅꯦ ꯑꯇꯣꯝꯕꯤꯗꯨꯗꯤ ꯋꯥꯔꯤꯗꯨ ꯄꯛ ꯁꯟꯅꯗꯦꯕ ꯃꯥ
ꯃꯥꯅꯤ ꯃꯥꯅꯤ ꯇꯥꯎ ꯑꯗꯨꯅꯤ ꯍꯥꯏꯗꯤ ꯑꯍꯟꯗꯨꯁꯨ ꯏꯇꯥꯎ ꯃꯥꯁꯨ ꯀꯩꯅꯣ ꯇꯧꯕꯒꯤ ꯑꯩꯈꯣꯏꯒꯤ ꯃꯊꯧꯗꯨ ꯈꯔ ꯆꯤꯟꯕ ꯍꯥꯏ ꯇꯥꯔꯦ ꯁ꯭ꯀꯨꯜ ꯀꯩꯅꯣ ꯇꯧꯕꯒꯤ ꯑꯩꯈꯣꯏꯒꯤ ꯃꯥꯒꯤ ꯇꯝꯕ ꯈꯣꯠꯄ ꯇꯧꯕꯗꯣ ꯆꯠꯄꯒꯤ ꯑꯗꯨꯒꯤ ꯁꯦꯟꯅꯕ ꯑꯁ
ꯃꯥꯅ ꯍꯦꯛ ꯈꯔ ꯆꯥꯎꯔꯦ ꯍꯥꯏꯔꯒ ꯑꯉꯥꯡꯕꯨ ꯑꯦ ꯑꯩꯒꯤ ꯏꯈꯥ ꯊꯥꯕꯁꯤ ꯅꯥꯔꯤ ꯈꯣꯠꯂꯤ ꯁꯦꯟꯅꯕꯁꯨ ꯇꯣꯛ ꯉꯝꯃꯣꯏꯗꯣ ꯑꯉꯥꯡ ꯃꯥꯁꯨ ꯑꯍꯟ ꯑꯣꯏꯇꯥꯔꯁꯨ ꯃꯥꯁꯨ ꯑꯉꯥꯡꯅꯦꯕ ꯐꯖꯅ ꯆꯥꯎꯔꯦ ꯍꯥꯏꯅ ꯁꯦꯟꯅꯕ ꯉꯝꯃꯦ ꯍꯥꯏꯕꯁꯨ ꯁꯨ ꯅꯠꯇꯕꯅꯤꯅ
ꯑꯩ ꯑꯗꯨ ꯃꯥ ꯃꯥꯁꯁꯤꯦ ꯆꯞ ꯃꯥꯟꯅꯗꯣ ꯑꯅꯤꯃꯛ ꯁꯦꯟꯅꯔꯤꯕꯅꯦ ꯍꯧꯖꯤꯁꯦ
ꯃꯃꯥ ꯃꯄꯥ ꯊꯧꯗꯥꯡ ꯍꯥꯏꯔꯤꯁꯦ ꯃꯃꯥ ꯃ ꯃ ꯏꯄꯥꯒꯤ ꯊꯧꯗꯥꯡ ꯍꯥꯏꯁꯦ ꯆꯥꯎꯕꯅꯤꯅꯦ ꯑꯉꯥꯡ ꯌꯥꯎꯕ ꯃꯇꯨꯡꯁꯤꯗ
ꯗꯣꯅꯦ ꯑꯁ ꯇꯧ ꯑꯗꯨꯅꯤ ꯗꯁꯥꯁꯤ ꯑꯗꯨꯅꯤ
ꯈꯪꯗꯕ ꯌꯥꯗꯦ ꯑꯉꯥꯡ ꯐꯖꯅ ꯐꯖꯥꯅ ꯌ ꯌꯣꯛꯄꯤꯌꯨ ꯀꯣꯛ ꯑꯉꯥꯡꯗ ꯆꯦꯁꯅꯉꯕꯤꯌꯨ ꯆꯦꯁꯅꯕ
ꯑꯗꯨꯗꯒꯤ ꯏꯇꯥꯎ ꯏꯆꯥꯅꯨꯄꯤꯗꯨꯁꯨ ꯅꯥꯕꯒ ꯂꯣꯏꯕꯒ ꯃꯇꯨꯡꯗ ꯑꯃꯨꯛ ꯏꯇꯥꯎꯗ ꯑꯃꯨꯛ ꯑꯩꯒꯤ ꯏꯇꯥꯎ ꯑꯩꯒꯤ ꯅꯨꯄꯤꯗꯨꯣ ꯑꯃꯨꯛ ꯅꯥꯔꯦꯕꯀꯣ ꯊꯥꯃꯨꯛ ꯍꯥꯏ ꯇꯥꯔꯦꯅꯦ ꯃꯥꯁꯨ ꯍꯥꯏꯗꯤ ꯋꯥꯏꯅꯕꯒꯤ ꯍꯥꯏ ꯇꯥꯔꯦꯅꯦ ꯑꯏꯪ ꯑꯁꯥ ꯑꯣꯛꯄꯒꯤ ꯋꯥꯏꯅꯕꯒꯤ ꯂꯥꯏꯍꯧ ꯁꯥꯕ ꯀꯩꯗꯧꯕ ꯑꯁ
ꯑꯁ ꯑꯗꯨꯗꯤ ꯌꯨꯝꯒꯤ ꯌꯨꯝ ꯌꯨꯝꯒꯤ ꯊꯕꯛ ꯏꯟꯈꯥꯡꯁꯨ ꯏꯇꯥꯎꯅ ꯑꯗꯨꯝ ꯍꯣꯠꯅꯔꯑꯦ
ꯍꯣꯠꯅꯔ ꯑꯗꯣ ꯃꯥꯁꯨ ꯅꯥꯔꯝꯃꯤꯅꯤ ꯀ ꯀꯔꯤ ꯄꯥꯏ ꯑꯗꯒꯤ ꯇꯥꯎ ꯑꯗꯨꯅꯤ ꯏꯤꯃꯥꯁꯨ ꯃꯁꯥ ꯀꯩꯅꯣ ꯇꯣꯝꯅ
ꯊꯕꯛ ꯏꯪꯈꯥꯡ ꯌꯨꯝꯒꯤꯗ ꯑꯣꯏꯔꯦ ꯊꯕꯛ ꯏꯪꯈꯥꯡꯗ ꯅꯨꯄꯥ ꯅꯨꯄꯤ ꯍꯥꯏꯕ ꯂꯩꯇꯦ ꯑꯩꯅ ꯉꯝꯅꯤꯡ ꯃꯈꯩ ꯇꯧꯗꯧꯅꯤ ꯅꯨꯄꯥ ꯅꯨꯄꯤꯁꯤꯅ ꯅꯨꯄꯥꯒꯤꯁꯤꯅ ꯅꯨꯄꯤ ꯈꯥꯏꯗꯣꯛꯄ ꯌꯥꯗꯦ
ꯍꯧꯖꯤꯛꯄꯨꯗꯤ ꯈꯔ ꯐꯔꯝꯅꯤꯅꯀꯣ ꯈꯔ ꯈꯔ ꯇꯧꯕ ꯑꯗꯨꯒꯤꯅꯤ ꯍꯥꯏꯇꯥꯔꯦ
ꯍꯧꯖꯨꯕꯨ ꯇꯨꯡꯒꯕꯉꯅ ꯀꯣ
ꯑꯉꯥꯡ ꯅꯨꯄꯤꯗꯨ ꯍꯧꯖꯤꯛ ꯇꯨꯝꯈ꯭ꯔꯦꯗꯣ ꯍꯌꯦꯡ ꯍꯌꯦꯡ ꯏꯇꯥꯎꯅ ꯑꯍꯥꯡ ꯀꯥꯟꯗ ꯀꯣꯛ ꯇꯧꯍꯧꯔꯑꯣ ꯑꯗꯨꯒ ꯄꯥꯏꯍꯜꯂꯛꯀꯦꯗꯣ
ꯍꯣꯏꯅꯤ
ꯏꯇꯥꯑꯣ ꯊꯕ ꯆꯤꯟꯕꯩꯅꯀꯣ ꯍꯌꯦꯡ ꯅꯣꯡꯃ ꯍꯪꯥꯡ ꯀꯥꯟꯗ
ꯑꯩ ꯉꯁꯥ ꯑꯩ ꯑꯩ ꯉꯁꯥꯁꯨ ꯀꯔꯝ ꯀꯔꯝ ꯂꯦꯜꯂꯤꯒꯦ ꯍꯧꯖꯤꯛꯁꯤꯕꯨ
ꯑꯗꯨꯅꯤ ꯑꯏꯪ ꯑꯁꯥꯁꯤꯇ ꯑꯁ ꯑꯌꯨꯛ ꯅꯨꯡꯊꯤꯤꯟ ꯑꯌꯨꯛꯀꯤꯅ ꯈꯤꯇꯪ ꯐꯩ ꯍꯥꯏ ꯇꯥꯔꯦ ꯅꯨꯡꯊꯤꯤꯟ ꯌꯣꯛꯄꯁꯤ ꯁꯥꯕꯅꯤꯅ ꯑꯉꯥꯡꯁꯤꯡꯁꯨ ꯃꯣꯏꯁꯨ ꯏꯪꯕ ꯄꯥꯝꯕꯅꯤꯅ ꯍꯥꯏ ꯇꯥꯔꯦ ꯑꯩꯈꯣꯏꯒꯤ ꯍꯧꯖꯤꯛꯀꯤ ꯑꯩꯈꯣꯏ ꯆꯥꯅꯕ ꯕꯂꯞ ꯕꯂꯞ ꯍꯥꯏꯁꯦ ꯕꯂꯞ ꯀꯨꯝꯕ ꯑꯗꯒꯤ ꯑꯥꯏꯁ ꯀ꯭ꯔꯤꯝꯒꯨꯝꯕ ꯑꯩꯈꯣꯏ ꯑꯗꯨꯝ ꯄꯤꯖꯕ ꯍꯥꯏ ꯇꯥꯔꯦ ꯃꯣꯏꯁꯨ ꯑꯏꯪꯕ ꯀꯩ ꯆꯥꯅꯤꯡꯕꯅꯤꯅ ꯑꯉꯥꯡꯁꯤꯡꯁꯨ ꯌꯥꯝꯅ ꯄꯤꯖꯗꯕ ꯍꯥꯏꯇꯥꯔꯦ
ꯑꯗꯨ ꯌꯥꯝ ꯄꯤꯖꯕꯗꯤ ꯌꯥꯗꯦ ꯍꯛꯆꯥꯡꯗ ꯌꯥꯝ ꯀꯣꯛꯏꯌꯦ
ꯂꯣꯛꯁꯨ ꯊꯨꯡꯕꯅꯤꯅꯀꯣ ꯑꯩ ꯂꯣꯛ ꯐꯛ ꯊꯣꯡꯂꯛꯇ ꯑꯣꯏꯅ ꯌꯥꯝ ꯄꯤꯖꯔꯗꯤ ꯑꯗꯨꯅ ꯀꯩ ꯀꯩ ꯄꯤꯖꯔꯒ ꯑꯗ ꯃꯣꯏꯅ ꯆꯥꯅꯤꯡꯕꯁꯨ ꯀꯩ ꯄꯤꯖꯗꯕꯁꯨ ꯌꯥꯗꯦ ꯐꯠꯇꯕ ꯃꯣꯏ ꯍꯥꯏꯗꯤ ꯑꯉꯥꯡꯅꯤꯅꯀꯣ ꯍꯥꯏꯗꯤ ꯈꯤꯈꯤꯁꯨ ꯃꯣꯏꯅ ꯍꯥꯏꯕꯁꯨ ꯈꯔ ꯈꯔꯁꯨ ꯏꯟꯕ ꯍꯥꯏꯇꯥꯔꯦ ꯑꯗꯨꯒ ꯑꯩꯈꯣꯏꯅꯁꯨ ꯍꯥꯏꯕ ꯈꯛꯈꯛ ꯏꯜꯍꯟꯕ ꯃꯣꯏꯁꯦ ꯁꯨꯃꯥꯏꯅ ꯇꯧꯔꯒ ꯂꯣꯏꯅꯗ꯭ꯔ
ꯏꯟꯗꯕ ꯌꯥꯕꯣꯟꯗꯦ ꯏꯟꯗꯕ ꯌꯥꯕꯣꯟꯗꯦ ꯑꯉꯥꯡ ꯍꯥꯏꯕꯁꯤꯅꯤ ꯆꯨꯝꯃꯤ ꯂꯥꯜꯂꯤ ꯁꯤꯅ ꯑꯆꯨꯝꯕꯅꯤ ꯁꯤꯅ ꯑꯔꯥꯟꯕꯅꯤ ꯑꯝꯇ ꯈꯪꯖꯄꯣꯟ ꯑꯗꯩ ꯑꯉꯥꯡ ꯍꯥꯏꯁꯤꯗꯤ ꯇꯞꯅ ꯇꯞꯅ ꯃꯇꯥꯡ ꯆꯥꯔꯀꯥꯟꯗ ꯇꯥꯛꯄꯤꯒꯗꯧꯅꯤ꯫ ꯆꯍꯤ ꯆꯥꯎꯔꯛꯄꯒꯤ ꯃꯇꯨꯡ ꯏꯟꯅ ꯅꯠꯇ꯭ꯔꯥ?
ꯑꯗꯨꯅꯤ ꯏꯆꯥ ꯅꯨꯄꯥꯗꯨꯁꯨ ꯃꯥꯁꯨ ꯃꯥꯒꯤ ꯃꯍꯩꯁꯨ ꯐꯖꯅ ꯇꯝꯕꯗꯤ ꯇꯝꯕ ꯑꯗꯨꯁꯨ ꯑꯗꯨꯝ ꯑꯩꯅ ꯍꯥꯡꯕ ꯃꯇꯝꯗ ꯍꯥꯏ ꯇꯥꯔꯦ ꯃꯥꯒꯤ ꯅꯨꯡꯗꯥꯡ ꯋꯥꯏꯔꯝ ꯍꯥꯏ ꯇꯥꯔꯦꯅꯦ ꯍꯥꯡꯕ ꯃꯇꯝꯗ ꯑꯗꯨꯝ ꯑꯩꯈꯣꯏꯒꯤ ꯂꯝ ꯆꯦꯟ ꯆꯦꯟꯕꯁꯦ ꯑꯗꯨꯝ ꯑꯩ ꯈꯛ ꯈꯛ ꯇꯧꯔꯒ ꯑꯗꯨꯝ ꯆꯦꯟꯕ ꯄꯨꯕꯤꯑꯦꯕ ꯍꯥꯏꯇꯥꯔꯦ ꯃꯥꯁꯨ ꯑꯗꯨꯃꯥꯏꯅ ꯇꯧꯔꯒ ꯃꯁꯥ ꯈꯤꯇꯪ ꯐꯅꯕ ꯍꯥꯏꯗ
ꯑꯉꯥꯡ ꯑꯣꯏꯔꯤꯉꯩꯗꯒꯤ ꯍꯧꯔꯒ ꯍꯩꯅꯕꯤ ꯍꯥꯏꯕꯃ ꯊꯝꯕꯤꯗ꯭ꯔꯗꯤ ꯀꯣ ꯈ꯭ꯋꯥꯏ ꯃꯔꯨ ꯑꯣꯏꯗꯤ ꯏꯇꯥꯎꯅꯤ ꯏꯇꯥꯎꯅ ꯍꯛꯆꯥꯡ ꯐꯠꯇ꯭ꯔꯗꯤ
ꯃꯥꯅꯤ ꯃꯥꯅꯤ ꯏꯇꯥꯎ ꯑꯗꯨꯅꯤ ꯑꯩꯖꯨꯅꯤ ꯑꯩꯁꯨ ꯑꯗꯨꯝ ꯂꯝꯖꯦꯟ ꯈ ꯈ ꯆꯠꯂꯦꯕ ꯍꯨꯖꯤꯛꯁ ꯆꯦꯟꯕ ꯈꯣꯠꯄ ꯇꯧꯔꯦꯕꯥ ꯏꯇꯥꯎ ꯑꯉꯥꯡꯒꯀꯣ ꯍꯥꯏꯇꯥꯔꯦ ꯅꯨꯡꯗ ꯅꯨꯡꯗꯥꯡ ꯋꯥꯏꯔꯝꯁꯦ ꯍꯥꯡ ꯀꯥꯟꯗ꯫
ꯏꯇꯥꯎꯗꯒꯤ ꯍꯧꯔꯒ ꯍꯛꯆꯥꯡ ꯐꯅꯕ ꯑꯉꯥꯡ ꯃꯈꯩꯁꯨ ꯍꯩꯅꯕꯤ ꯑꯣꯏꯍꯧꯅꯕ
ꯎꯝ ꯃꯥꯅꯤ ꯏꯇꯥꯎ ꯑꯗꯩ ꯆꯤꯟꯖꯥꯛꯁꯨ ꯆꯤꯟꯖꯥꯛꯁꯨ ꯈꯤꯇꯪ ꯑꯩꯈꯣꯏ ꯐꯅꯕ ꯍꯥꯏꯇꯥꯥꯔꯦ ꯑꯩꯈꯣꯏ ꯃꯆꯤ ꯀ ꯑꯣꯏꯅꯕ ꯏꯆꯤꯟꯖꯥꯛꯁꯨ ꯑꯗꯨꯝ ꯄꯤꯖꯔꯔꯕ ꯑꯉꯥꯡꯁꯤꯡꯗꯀꯣ ꯑꯗꯨꯃꯥꯏꯅ ꯇꯧꯔꯒ
ꯍꯛꯆꯥꯡ ꯁꯥꯟꯅꯕ ꯍꯧꯔꯛꯄ ꯇꯥꯔꯗꯤ ꯃꯁꯥꯅ ꯑꯗꯨꯝ ꯑꯩꯈꯣꯏꯒꯤ ꯏꯁꯥ ꯀꯣꯛꯇ ꯑꯦ ꯑꯩꯗꯤ ꯁꯥꯟꯅꯕ ꯍꯧꯔꯛꯑꯦ ꯍꯛꯆꯥꯡ ꯁꯥꯟꯅꯕ ꯍꯧꯕꯅꯤꯅ ꯑꯐꯕ ꯏꯆꯤꯟꯖꯥꯛ ꯆꯥꯗꯕ ꯌꯥꯗꯦ ꯍꯥꯏꯁꯦ ꯑꯗꯨꯝ ꯃꯁꯥꯅ ꯃꯁꯥꯅ ꯇꯥꯕ ꯄꯣꯠꯅꯦꯕ ꯅꯠꯇ꯭ꯔꯥ ꯑꯩꯁꯦ ꯁꯥꯟꯅꯕ ꯍꯔꯦ ꯍꯥꯏꯇꯥ ꯑꯩ ꯁꯤꯅ ꯑꯐꯕ ꯆꯥꯅꯕꯤ ꯑꯗꯨ ꯑꯣꯏꯇꯥꯔꯗꯤ ꯋꯥꯈꯟꯁꯨ ꯐꯩ ꯍꯛꯆꯥꯡꯁꯨ ꯐꯩ ꯃꯇꯝꯁꯨ ꯃꯥꯡꯗꯦ ꯅꯠꯇ꯭ꯔꯥ?
ꯃꯥꯅꯤ ꯃꯥꯅꯤ ꯏꯇꯥꯎ
ꯍꯛꯆꯥꯡꯁꯨ ꯐꯕ ꯋꯥꯈꯟꯁꯨ ꯐꯕ
ꯑꯗꯨꯅꯦ ꯏꯇꯥꯎ ꯑꯗꯨꯅꯤ ꯃꯇꯝ ꯃ ꯃꯇꯝꯒꯤ ꯑꯩꯈꯣꯏꯒꯤ ꯆꯠꯅꯕꯤ ꯑꯩꯈꯣꯏꯒꯤ ꯍꯔꯥꯎ ꯀꯨꯝꯍꯩ ꯍꯥꯏꯇꯥꯔꯦ ꯏꯇꯥꯎ ꯑꯩꯈꯣꯏ ꯍꯧꯖꯤꯛ ꯆꯩꯔꯥꯎꯕ ꯂꯣꯏꯈꯔꯦꯗꯅ ꯏꯇꯥꯎ ꯍꯧꯖꯤꯛ ꯑꯃꯨꯛ ꯑꯩꯈꯣꯏꯒꯤ ꯃꯇꯝ ꯃꯇꯝꯒꯤ ꯂꯥꯏ ꯍꯔꯥꯎꯕ ꯍꯥꯏ ꯑꯃꯨꯛ ꯍꯧꯖꯤꯛ ꯌꯧꯔꯛꯇꯧꯔꯦꯗꯅ ꯏꯇꯥꯎ꯫ ꯑꯩꯈꯣꯏ ꯆꯍꯤ ꯑꯃꯒꯤ ꯑꯃꯨꯃꯨꯛꯇꯧꯕ ꯍꯥꯏꯇꯥꯔꯦ ꯂꯥꯏ ꯍꯔꯥꯎꯕꯁꯤ ꯇꯧꯗꯕꯁꯨ ꯌꯥꯗ ꯇꯞꯃꯤꯅꯀꯣ ꯏꯇꯥꯎ
ꯈꯔ ꯈꯔ ꯄꯨꯊꯣꯛꯄꯤꯎ ꯍꯥꯏꯗꯤ ꯃꯤꯃꯥꯡ ꯊꯣꯛꯄ ꯉꯝꯅꯕ ꯎꯝ ꯌꯦꯡꯕꯇ ꯅꯠꯇꯅ ꯃꯤꯃꯥꯡ ꯊꯣꯛꯄ ꯉꯝꯅꯕ ꯃꯤꯃꯥꯡ ꯊꯣꯛꯄ ꯉꯝꯅꯕ ꯑꯉꯥꯡꯗꯨꯁꯨ ꯑꯗꯨ ꯃꯥꯅ ꯂꯥꯏ ꯍꯔꯥꯎꯕꯒ ꯍꯥꯏꯗꯨ ꯑꯩꯈꯣꯏꯒꯤ ꯏꯔꯝꯗꯝꯒꯤ
ꯃꯥꯅꯤ ꯏꯇꯥꯎ
ꯎꯗꯕ ꯀꯨꯏꯁꯤꯜꯂꯛꯑꯦ ꯇꯧꯔꯤꯁ
ꯍꯣꯏ ꯑꯗꯨꯅꯤ ꯏꯇꯥꯎ ꯍꯌꯦꯡ ꯀꯣꯟꯅ ꯁꯨꯇꯤ ꯂꯩꯀꯥꯟꯅ ꯏꯇꯥꯎꯒꯤ ꯌꯨꯝꯗ ꯊꯣꯛꯂꯛꯑ ꯐꯖꯅ ꯌꯦꯡꯕ ꯍꯥꯏꯗꯨꯅꯤ ꯃꯊꯪ ꯆꯍꯤꯥꯗꯀꯣ ꯏꯇꯥꯎ꯫ ꯏꯇꯥꯎ ꯍꯣꯏꯗꯤ ꯈꯣꯏꯒꯤ ꯂꯥꯏ ꯍꯔꯥꯎꯕꯒꯤ ꯑꯩꯈꯣꯏꯒꯤ ꯇꯥꯡꯈꯨꯟꯒ ꯁꯥꯕ ꯍꯥꯏꯗꯣ ꯂꯣꯏ ꯂꯣꯏꯕꯕ ꯅꯨꯃꯤꯠꯀꯤ ꯌꯦꯡꯕ ꯅꯨꯡꯉꯥꯏꯗꯅ ꯑꯩꯈꯣꯏ ꯌꯦꯡꯕꯗꯣ ꯑꯩꯈꯣꯏ ꯊꯥꯏꯅꯗ ꯊꯥꯏꯅꯒ ꯌꯦꯡꯕꯗꯣ꯫ ꯑꯗꯨꯝꯕ ꯎꯝ ꯃꯥꯅꯦ ꯃꯥꯅꯦ ꯑꯊꯦꯡ ꯑꯊꯦꯡ ꯂꯩꯔꯒ ꯃꯣꯏꯒꯤ ꯀꯨꯝꯍꯩ ꯀꯩ ꯌꯥꯝ ꯄꯥꯡꯊꯣꯛꯄꯗꯣ ꯌꯦꯡꯕꯁꯨ ꯌꯥꯝ ꯅꯨꯡꯉꯥꯏꯗꯅꯀꯣ ꯎꯝ ꯎꯝ ꯍꯣꯏ ꯌꯦꯡꯕ ꯍꯧꯔꯗꯤ ꯂꯣꯏꯗꯅ ꯆꯠꯄ ꯐꯠꯇꯦꯒ ꯍꯥꯏꯅꯕꯗꯣ
ꯐꯠꯇꯦꯒꯥꯏ
ꯍꯔꯥꯎ ꯀꯨꯝꯍꯩꯁꯦ ꯑꯩꯈꯣꯏꯒꯤ ꯏꯔꯝꯗꯝꯒꯤ ꯍꯔꯥꯎ ꯀꯨꯝꯍꯩꯁꯤ ꯌꯥꯝ ꯌꯥꯝꯃꯦ ꯍꯥꯏꯇꯥꯔꯦ ꯏꯇꯥꯎ ꯌꯥꯎꯁꯪ ꯑꯩꯈꯣꯏꯒꯤ ꯆꯩꯔꯥꯎꯕ ꯃꯥ ꯅꯥꯠꯀ ꯃꯔꯤ ꯂꯩꯅꯕ ꯍꯔꯥꯎ ꯀꯨꯝꯍꯩꯁꯤ
ꯁꯤ ꯇꯧꯒꯗꯕꯅꯤ ꯌꯣꯛꯈꯠꯇꯕ ꯌꯥꯗꯦ ꯁꯤ ꯇꯧꯋꯤ ꯍꯥꯏꯔꯗꯤ ꯑꯩꯈꯣꯏ ꯇꯨꯡꯗ ꯂꯥꯛꯔꯤꯕ ꯃꯈꯩꯁꯤꯅ ꯅꯤꯌꯣꯝꯁꯤꯁꯨ ꯂꯥꯟꯅ ꯇꯧꯕ ꯌꯥꯗꯦ ꯅꯤꯌꯣꯝ ꯂꯥꯟꯅ ꯇꯧꯔꯨꯔꯕꯗꯤ ꯇꯨꯡꯗ ꯂꯥꯛꯏꯔꯤꯕ ꯈꯪꯍꯧꯁꯤꯅꯤ ꯀꯩꯅꯣ ꯈꯪꯉꯣꯏꯗꯣꯏꯅꯦ ꯍꯥꯏ
ꯃꯥꯥꯟꯅꯤ ꯃꯥꯥꯟꯅꯤ ꯆꯨꯨꯝꯃꯤ ꯆꯨꯨꯝꯃꯤ
ꯄꯥꯡꯊꯣꯛꯀꯗꯧꯕ ꯅꯤꯌꯣꯝꯗꯣ ꯂꯥꯟꯅ ꯇꯧ ꯇꯥꯔꯗꯤ ꯑꯗꯨꯝ ꯑꯔꯥꯟꯕ ꯅꯤꯌꯣꯝ ꯑꯗꯨꯝ ꯆꯠꯈꯤꯗꯣꯏꯅꯦꯕ
ꯃꯥꯅꯤ ꯃꯥꯅꯤ ꯏꯇꯥꯎ ꯍꯣꯏ ꯏꯇꯥꯎ ꯑꯗ ꯋꯥꯔꯤꯁꯨ ꯅꯨꯡꯉꯥꯏ ꯏꯇꯥꯎ ꯑꯩꯗꯣ ꯑꯉꯥꯡ ꯏꯆꯟꯅꯨꯨꯄꯥꯗꯨ ꯃꯥꯗꯨ ꯂꯥꯏꯔꯤꯛ ꯇꯝꯕ ꯆꯠꯅꯕ ꯑꯃ ꯊꯤꯟꯗꯣꯛꯏꯒꯦ ꯏꯇꯥꯎ ꯍꯣꯏ ꯊꯝꯃꯦ ꯊꯝꯃꯦ ꯏꯇꯥꯎ